ꯍꯜꯂꯣ
ꯍꯜꯂꯣꯦ ꯁꯕꯤ
ꯑꯉꯔꯤꯦ ꯅꯪꯗꯤ
ꯅꯨꯡꯉꯥꯏꯔꯦ ꯑꯩꯗꯤ ꯑꯁ ꯂꯣꯛ ꯂꯩꯅꯤꯡꯕꯒꯤ ꯈꯅꯥꯎ ꯅꯥꯕꯒ
ꯑꯁ ꯂꯣꯏꯔꯦꯗ ꯅꯪ ꯍꯤꯗꯥꯛ ꯆꯥꯗ꯭ꯔꯣ
ꯁꯥ꯭ꯔꯦ ꯐ ꯆꯥꯔꯏꯌꯦꯅ ꯀꯩꯅꯣꯝ ꯍꯦꯛ ꯇꯧꯕ ꯍꯤꯗꯥꯛ ꯑꯗꯨꯝ ꯆꯥꯁꯤꯟꯕꯒꯤ ꯁꯥꯥꯁꯦ ꯌꯥꯗ꯭ꯔꯦꯕ
ꯑꯩꯗꯤ ꯑ ꯀꯩꯅꯣ ꯑ ꯅꯣꯡꯃ ꯅꯣꯏꯗ ꯑꯃꯨꯛ ꯆꯥꯛ ꯆꯁꯦꯔꯥꯅ ꯈꯟꯕꯤꯕꯅꯦ
ꯆꯥꯁꯦ ꯀꯩꯅꯩꯅꯣ
ꯑꯗꯣ ꯅꯣꯏꯁꯦ ꯊꯕꯛ ꯌꯥꯝꯕ
ꯍꯣꯏ ꯊꯕꯛꯄꯨꯗꯤ ꯍꯟꯗꯛꯁꯦ ꯌꯨꯝ ꯁꯥꯕ ꯀꯩꯀꯥ ꯂꯩꯕꯒꯤꯀꯣ ꯊꯕꯛ ꯑꯗꯨꯝ ꯈꯔ ꯀꯩꯅꯣ ꯇꯧꯋꯦ ꯑꯗꯨ ꯂꯣꯏꯔꯀꯥꯟꯗ ꯆ ꯆꯥꯔ ꯂꯣꯏꯔꯦ ꯀꯩꯅꯣ ꯇꯨꯝꯖꯁꯨ ꯇꯨꯝꯕ ꯀꯔꯤꯝ ꯀꯥꯏꯗꯦ ꯅꯠꯇ꯭ꯔꯥ ꯇꯨꯝꯁꯨ ꯇꯨꯝꯕ ꯌꯥꯏꯒꯗ꯭ꯔꯥ
ꯌꯥꯑꯦ ꯑꯗꯣ ꯅꯣꯣꯏ ꯀꯦꯩꯅꯣ ꯃꯤ ꯌꯥꯝꯗꯕ ꯅꯨꯃꯤꯠꯇ
ꯃꯤ ꯌꯥꯝꯅ ꯍꯧꯖꯤꯛꯇꯤ ꯍꯣꯏ ꯑꯩꯈꯣꯏ ꯂꯩꯕ ꯀꯩꯅꯣ ꯃꯤ ꯃꯉꯥ ꯇꯔꯨꯛ ꯇ꯭ꯔꯦꯠ ꯇ꯭ꯔꯦꯠ ꯇꯪ ꯗ ꯇꯅꯤꯄꯥꯜ ꯅꯤꯄꯥꯜ ꯌꯥꯝꯝꯗꯦꯗ ꯑꯩ ꯅꯦ ꯄꯤꯇ꯭ꯔꯨ ꯃꯉꯥ ꯇꯔꯨꯛ ꯇꯔꯦꯠꯅꯤ ꯄꯟꯗꯦ ꯀꯩꯅꯣ ꯏꯃꯥ ꯏꯄꯥ ꯂꯩꯔꯦ ꯑꯕꯣꯛ ꯂꯩꯔꯦ ꯄꯤꯇ꯭ꯔꯨ ꯑꯍꯨꯝ ꯂꯩꯔꯦ ꯑꯩꯅꯦ ꯏꯌꯥꯝꯕꯅꯦ
ꯏꯌꯥꯝꯕ ꯑꯣ ꯏꯌꯥꯝꯕ ꯀꯩꯗꯧꯔꯤꯅꯣ
ꯑ
ꯑꯆꯒꯤ
ꯅꯣꯡꯃ ꯆꯁꯦ ꯑꯩꯗꯤ ꯃꯅꯨꯡꯁꯥꯗꯣ ꯑꯗꯨ ꯆꯥꯁꯦ ꯍꯥꯏꯕ
ꯑꯩꯁꯨ ꯍꯥꯏꯈꯤꯕꯅꯦ ꯃꯣꯏꯗ ꯅꯣꯡꯃ ꯀꯩꯅꯣ ꯑꯣꯛ ꯃꯅꯨꯡꯅꯨꯡꯁꯥ ꯀꯩꯅꯣ ꯁꯦꯝꯃꯒ ꯆꯥꯕꯗꯣ ꯑꯗꯨ ꯅꯣꯡꯃ ꯆꯥꯒꯦꯈꯣꯏ ꯀꯩꯅꯣ ꯑꯩ ꯍꯥꯏꯈꯤꯕ ꯆꯥꯑꯣꯣ ꯀꯧꯔꯣꯏꯁꯦ ꯅꯒꯥ ꯈꯛꯇꯥꯡ
ꯦ ꯎꯝ ꯑꯦꯈꯣꯏ ꯈꯛꯇ ꯇ ꯆꯥꯁꯦ ꯌꯥꯝꯅ ꯑ ꯅꯨꯡꯉꯥꯏꯅ ꯍꯥꯏ ꯏꯪꯅ ꯇꯞꯅ ꯁꯤꯛꯅ ꯍꯥꯏ ꯎ ꯁꯦꯠ ꯂꯥꯎꯅ
ꯃꯤ ꯀꯁꯤ ꯂꯥꯛꯅ ꯍꯑꯣꯦꯟ ꯇꯅꯤ ꯃꯤ ꯀꯞꯅꯤꯡ ꯊꯦ ꯀꯞꯅꯤꯡꯕ
ꯑꯣ ꯑ ꯇꯥꯕ꯭ꯔꯣ
ꯍ ꯇꯑ ꯑꯣꯏꯕ꯭ꯔꯥ ꯑꯗꯨꯃꯥꯏꯅ ꯇꯧꯕ꯭ꯔꯥ ꯑꯣ ꯀꯩꯒꯤꯅꯣ ꯍꯧꯖꯤꯛ ꯑꯩꯁꯦ ꯃꯈꯣꯟ ꯌꯥꯝ ꯀꯜꯂꯦꯀꯣ ꯅꯠꯇ꯭ꯔꯥ
ꯑ ꯕꯒ꯭ꯔ ꯀꯔ ꯇꯔꯁꯤꯡꯗꯣ ꯑꯗꯨ ꯌꯥꯗ꯭ꯔꯦꯕ
ꯑꯣ ꯍꯣ ꯍꯣꯏ ꯐꯔꯦ ꯑꯗꯨꯗꯤ ꯑꯩ ꯀꯥ ꯑꯗꯨ ꯑꯣꯏꯅ ꯇꯧꯔꯒꯦ ꯑꯩ ꯃꯄꯥꯟ ꯑꯃꯨꯛ ꯊꯣꯛꯑꯒ ꯂꯩꯕ ꯑꯗꯨꯏꯅꯦ ꯍꯣꯏ ꯑꯃꯨꯛ ꯆꯪꯒꯦ ꯑꯗꯨꯗꯤ ꯃꯤꯅꯤꯠ ꯇꯔꯥ ꯐꯥꯎ ꯇꯧꯗꯣꯏꯕꯀꯣ
ꯍꯥ ꯑ ꯑꯗꯨ ꯑꯩ ꯑꯁꯤ ꯁꯤꯒꯤ ꯋꯥꯔꯤꯁꯦ ꯍꯥꯏꯑꯦ ꯑꯉꯥꯡꯒꯨꯝꯕꯁꯤꯗ
ꯑꯣꯏꯕꯨ ꯍ ꯍꯣꯏ ꯍꯣꯏ ꯀꯩꯁꯨ ꯀꯥꯏꯖꯦ ꯀꯩꯁ ꯁ꯭ꯋꯥꯏꯗ ꯑꯗꯨꯕꯨꯗꯤ
ꯑꯣꯝ ꯅꯣꯏꯗ ꯆꯥꯛ ꯆꯥꯁꯦ ꯍꯥꯏꯕꯗꯣ ꯑꯗꯨꯅꯦ ꯑꯩꯅ
ꯆꯥꯁꯦ ꯆꯥꯁꯦ ꯅꯣꯡꯃ ꯐꯖꯅ ꯈꯤꯇ ꯊꯣꯡꯉꯒ ꯆꯥꯁꯦ
ꯑꯩꯗꯤ ꯑꯣꯛꯁꯥ ꯌꯥꯝ ꯆꯥꯅꯤꯡꯉꯦꯕ ꯍꯟꯗꯛꯁꯦ ꯑꯗꯣ
ꯅꯊꯟꯗ ꯅꯠꯇꯦ ꯑꯣꯛꯁꯥ ꯍꯥꯏꯔꯒ ꯀꯩꯅꯣ ꯃꯄꯥꯟꯒꯤ ꯅꯠꯇꯕ ꯃꯅꯨꯡꯁꯥꯗꯣ ꯌꯥꯝ ꯆꯥꯅꯤꯡꯉꯦ
ꯑꯗꯨꯅꯦ ꯑꯁ ꯑꯩꯗꯤꯀꯣ ꯃꯤꯛꯁ ꯆꯥꯅꯤꯡꯉꯦ ꯑꯗꯣ ꯀꯩꯅꯣꯒꯤ ꯎꯝ ꯀꯨꯝꯍꯩꯒꯤ ꯀꯨꯝꯍꯩꯒꯤ ꯀꯩꯅꯣ
ꯑ ꯀꯩꯅꯣ ꯈ꯭ꯔꯤꯁꯃꯁꯒꯨꯝꯕ ꯃ ꯃꯇꯝꯅ
ꯑꯥꯎ ꯑ ꯑꯣ ꯑꯗꯨꯒꯨꯝꯕꯗꯣ ꯑꯗꯨꯅꯦ ꯑꯗꯨ ꯆꯥꯅꯤꯡꯉꯦꯕ ꯃꯣꯏꯗꯤ ꯈꯔ ꯑ ꯈꯔ ꯃꯝꯃꯦꯗꯅ ꯍꯤꯟꯖꯥꯡ
ꯍꯣꯏ ꯑꯗꯨ ꯑꯩꯗꯤꯀꯣ ꯑꯩꯅꯍꯝꯃꯗꯤ ꯃꯅꯨꯡꯁꯥ ꯈꯛꯇꯪ ꯊꯣꯟꯒ ꯍꯛꯇ ꯈꯔ ꯈꯔ ꯃꯆꯨꯗꯣ ꯃꯨꯔꯒ ꯏ ꯌꯥꯎꯔꯒ ꯊꯣꯡꯕꯗꯣ ꯑꯗꯨꯅꯦ ꯑꯩꯅ ꯄꯥꯝꯕꯗꯤ ꯑꯗꯨꯗꯣ ꯃꯄꯥꯟꯒꯤ ꯌꯥꯎꯔꯗꯤ ꯍꯥꯎꯇꯦꯕ ꯑꯗꯨꯗꯣ ꯃꯅꯨꯡꯁꯥꯒꯤ ꯃꯅꯝꯗꯣ ꯃꯄꯥꯟꯒꯤ ꯀꯩꯅꯣ ꯁꯥꯗꯣ ꯑꯗꯨꯗ ꯂꯣꯏ ꯄꯥꯛꯑꯦꯕ ꯃꯅꯝꯗꯣ ꯑꯗꯨꯅ
ꯑꯦꯦꯝꯆꯅꯤ ꯉꯥꯏꯁ ꯑꯩꯗꯤ ꯀꯣ ꯀꯩꯅꯣ ꯐꯨꯠꯂꯒ ꯆ ꯐꯨꯂ ꯆꯥꯕꯗꯨꯁꯨ ꯌꯥꯝ ꯆꯥꯅꯤꯡꯉꯦ ꯌꯥꯝ ꯆꯥꯎꯅ ꯐꯨꯠꯄꯗꯣ ꯏꯁꯇꯤꯝ ꯇꯧꯕꯗꯣ
ꯍꯣ ꯑꯁ ꯏꯕꯥꯅꯤꯅꯣꯏꯔꯀꯥꯟꯗ ꯀꯩꯅꯣ ꯀ ꯑꯇꯣꯞꯄ ꯁꯥ ꯆꯥꯅꯤꯡꯉꯥꯏ ꯍꯥꯏꯗꯤꯦ ꯑꯣꯛꯁꯥ ꯈꯛꯇꯪ
ꯑꯗꯨꯅꯦ ꯑꯁ ꯑꯩꯕꯨꯁꯦ ꯑꯩꯕꯨꯁꯨꯀꯣ ꯑꯁ ꯌꯥꯝ ꯅꯣꯏꯈ꯭ꯔꯦ ꯍꯥꯏꯌ ꯅꯦꯅꯀꯣ ꯅꯍꯥꯟ ꯅꯍꯥꯟ ꯑꯁ ꯍꯟꯗꯛꯅꯦ ꯅꯪ ꯌꯥꯝ ꯅꯣꯏꯈ꯭ꯔꯦꯅꯦ ꯍꯥꯏꯕꯅꯦꯕ ꯑꯗꯨ ꯃꯊꯪꯗ ꯑꯩ ꯌꯨꯝ ꯆꯠꯂꯒ ꯑꯃꯨꯛ ꯂꯥꯛꯑꯦ ꯑꯗꯨꯒ ꯑꯗꯨꯗ ꯅꯣꯏꯑꯦ ꯍꯥꯏꯔꯦ ꯑꯗꯨꯒ ꯍꯟꯗꯛ ꯍꯟꯗꯛ ꯑꯃꯨꯛ ꯆꯠꯂꯦꯕ ꯃꯣꯏꯗ ꯆꯕꯗ ꯑꯁ ꯑꯍꯟꯗꯛꯁꯦ ꯍꯦꯟꯅ ꯅꯣꯏꯈ꯭ꯔꯦꯗ ꯃꯨꯛ ꯍꯥꯏꯔꯛꯑꯦ
ꯑꯣ ꯑꯁ ꯌꯥꯝ ꯗꯂꯦ ꯍꯥꯏꯁꯨꯅ ꯊꯟꯗ ꯅ ꯍꯥꯏꯁꯨꯅꯦ ꯍꯟꯗꯕꯜꯥꯏꯇ꯭ꯔꯦ ꯑꯗꯨ ꯍꯦꯟꯒꯠꯂꯒꯂ ꯏꯔ
ꯀꯦꯖꯤꯁꯦ ꯌꯥꯝ ꯍꯦꯟꯒꯠ ꯆꯠꯈ꯭ꯔꯦ ꯈꯪꯉꯦ
ꯑꯩꯁꯨꯅꯦ ꯏꯁꯥ ꯂꯨꯝꯕꯅ ꯌꯥꯗ꯭ꯔꯦ ꯆꯠꯄ ꯃꯇꯝꯗ ꯀꯩꯅꯣ ꯂꯦꯡꯕꯗ ꯈꯪꯉꯦꯕ ꯏꯁꯥꯗꯣ ꯀꯩꯅꯣ ꯑꯗꯨꯝꯝ ꯅꯨꯃꯤꯠ ꯅꯨꯃꯤꯠ ꯇꯧꯔꯒ ꯂꯩꯗꯅ ꯑꯗꯨꯝ ꯋꯥꯕꯗꯣ ꯍꯣꯏ ꯑꯗꯨꯃꯥꯏꯅ ꯇꯧꯋꯦꯕ ꯑꯗꯨꯒꯤ
ꯑꯁ ꯑꯩ ꯅꯪ ꯍꯧꯖꯤꯛ ꯅꯪ ꯍꯧꯖꯤꯛ ꯌꯥꯝ ꯄꯥꯝꯃꯤꯅꯦ ꯑꯩ ꯃꯁꯥꯁ ꯇꯧꯕꯤꯅꯕ
ꯑꯁ ꯅꯪꯁꯦ ꯃꯁꯥꯁ ꯇꯧꯅꯕ ꯈꯛꯇ ꯍꯥꯏ ꯑꯩꯁꯦ ꯅꯪꯦ ꯃꯁꯥꯖ ꯇꯧꯕ ꯃꯤꯔꯣ
ꯎꯃꯅꯦ ꯑꯩ ꯌꯥꯗ꯭ꯔꯦ ꯀꯣꯛꯣꯛꯁꯦꯁ ꯃꯤꯠꯀꯤ ꯀꯩ ꯍꯥꯏꯗꯅꯣ ꯃꯆꯤ ꯃꯆ ꯑ ꯀꯩꯅꯣꯗ ꯑꯁ ꯅꯣꯏ ꯅꯅꯥꯔ ꯅꯣꯏ ꯅꯣꯏ ꯅꯥꯔꯦꯕ ꯑꯗꯨꯒꯤ
ꯅꯣꯏꯗꯤ ꯀꯩ ꯍꯟꯖꯥꯡ ꯊꯣꯡꯉꯦ
ꯑꯩꯈꯣꯏ ꯊꯣꯡꯗ꯭ꯔꯦ ꯑꯌꯨꯛꯀꯤ ꯂꯩꯕ ꯑꯌꯨꯛꯀꯤ ꯍꯥꯏꯕ ꯁꯤꯕꯣꯠ ꯊꯣꯡꯕꯗꯣ ꯀꯥꯡꯁꯣꯏ ꯑꯃ ꯂꯩꯌꯦ ꯑꯗꯨꯒ ꯆꯥꯛꯁꯨ ꯑꯌꯨꯛꯀꯤ ꯑꯗꯨꯝ ꯂꯩꯕ ꯃꯣꯏ ꯃꯤꯁꯇ꯭ꯔꯤ ꯍꯩ ꯑꯩꯈꯣꯏꯗꯣ ꯆꯥꯒꯅꯤ ꯍꯥꯏꯕ ꯑꯗꯨꯒꯤ ꯊꯣꯡꯅꯦꯕ ꯑꯗꯨ ꯃꯤ ꯑꯅꯤꯈꯛ ꯈꯤꯇꯪ ꯆꯥꯕ ꯃꯣꯏꯗꯤ ꯃꯤ ꯃꯉꯥ ꯑꯗꯨ ꯑꯗꯨꯝ ꯆꯥꯕꯅꯦꯕ ꯉꯁꯤꯗꯤ ꯃꯤ ꯑꯅꯤꯈꯛꯇꯪ ꯂꯥꯛ ꯅꯨꯄꯥ ꯑꯗꯨꯒꯤ ꯃꯣꯏꯒꯤ ꯃꯣꯏ ꯆꯥꯅꯤ ꯍꯥꯏꯅ ꯍꯣꯡꯒ ꯑꯁ ꯌꯥꯝ ꯂꯦꯝꯃꯦꯕ ꯑꯗꯨ ꯃꯌꯥꯝꯗꯣ ꯑꯗꯨ ꯅꯁꯥꯗ ꯍꯣꯏꯅꯦ ꯁꯥꯍꯜꯂꯒ ꯑꯃꯨꯛ ꯆꯥꯗꯣꯏꯕ ꯁꯥ ꯊꯣꯡꯗꯦ ꯀꯥꯏꯗꯒꯤ ꯅꯨꯡꯇꯤꯒꯤ ꯁꯥꯕꯤꯖꯕ ꯉꯝꯕ꯭ꯔꯅꯦ
ꯑꯝ
ꯉꯝꯗꯦ ꯍꯣꯏ ꯏꯟꯖꯥꯡ ꯀꯩꯅꯣ ꯑꯗꯨ ꯑꯦꯟꯖꯥꯡꯗꯣ ꯁꯤꯕꯣꯠꯅꯦ ꯍꯥꯏꯔꯒꯁꯨ ꯑꯣꯛꯁꯒꯪꯕꯁꯦ ꯍꯥꯞꯄꯦ
ꯍꯣꯏ ꯑꯗꯨꯝ ꯆꯥꯛ ꯁꯥ ꯑꯀꯪꯕꯒꯨꯝꯕ ꯑꯗꯨꯝ ꯍꯥ ꯑꯗꯨꯗꯤ ꯌꯥꯏꯗ ꯈꯤꯇꯪ ꯈꯤꯇꯪ ꯀꯣ ꯌꯥꯝꯅ ꯆꯥꯗ ꯃꯣꯏꯁꯨ ꯅꯨꯡꯇꯤꯒꯤ ꯆꯥꯕꯗꯣ ꯍꯥꯎꯇꯕꯅꯦ ꯃꯣꯏꯒꯤꯗꯣ
ꯍꯣꯏ
ꯑꯃꯨꯛ ꯆꯥ ꯑꯃꯨꯛ ꯆꯥꯗꯕ ꯑꯗꯨꯝ ꯇꯧꯕꯗꯨꯅ ꯍꯦꯟꯅ ꯅꯨꯡꯉꯥꯏ ꯍꯥꯎꯕꯅꯦꯕ ꯑꯩꯈꯣꯏ ꯕꯕꯣꯛ ꯍꯣꯏꯁꯨ ꯌꯨꯝ ꯁꯥꯕꯗꯣ ꯅꯨꯡꯇꯤꯒꯤ ꯁꯥ ꯊꯣꯡꯕ ꯑꯗꯨꯒꯤꯀꯣ ꯑꯉꯥꯡ ꯄꯥ ꯑꯃꯅ ꯑꯁ ꯅꯨꯡꯇꯤꯒꯤ ꯆꯥ ꯊꯣꯡꯉꯩꯗ ꯆꯥꯕ ꯉꯝꯗ꯭ꯔꯦ ꯍꯥꯏ
ꯎꯝ
ꯑꯦ ꯅꯨꯡꯇꯤꯒꯤ ꯑꯗꯨꯝ ꯁꯥ ꯊꯣꯡꯉꯒ ꯂꯩꯕꯗꯣ
ꯌꯥꯗ ꯍꯣꯏ ꯅꯣꯡꯃ ꯀꯩꯅꯣ ꯍꯋꯥꯏ ꯊꯣꯡꯕ ꯄꯤꯖ ꯅꯣꯡꯃ ꯑꯃꯨꯛ ꯊꯔꯣꯏ ꯑꯃꯨꯛ ꯊꯣꯡꯉ ꯄꯤꯖꯥ ꯅꯣꯡꯃ ꯑꯣꯛꯁꯥ ꯊꯣꯡꯕ ꯑꯃ ꯄꯤꯖ ꯅꯣꯡꯃ ꯌꯦꯟ ꯊꯣꯡꯕ ꯑꯃ ꯄꯤꯖ ꯑꯁ
ꯑꯗꯨꯅꯦ ꯑꯁ ꯌꯦꯔꯨꯝꯅ ꯇꯥꯡꯉꯦ ꯍꯟꯗꯛꯇꯤ
ꯇꯥꯡꯉꯦꯉꯣ ꯍꯣꯏ ꯇꯥꯡꯉꯦ ꯑꯩꯈꯣꯏꯗꯤ ꯆꯥꯗ꯭ꯔꯦ ꯍꯟꯗꯛ
ꯑꯁ ꯈꯔ ꯈꯔ ꯑꯃꯨꯛ ꯑꯃꯨꯛ ꯀꯩꯅꯣ ꯃꯃꯟꯗꯣ ꯇꯥꯔꯕꯅꯦ ꯍꯟꯗꯛ ꯑꯃꯨꯛ ꯇꯨ ꯐꯣꯔꯇꯤ ꯑꯣꯏ ꯍꯥꯏ ꯍꯟꯗꯛ ꯁꯦꯠꯇꯥ
ꯍꯥꯏꯅꯦ ꯁ꯭ꯀꯨꯜ ꯆꯠꯄꯁꯤꯡꯗꯨꯁꯨ ꯑꯉꯥꯡꯁꯤꯡꯗꯨꯁꯨ ꯅꯍꯥꯟꯒꯤ ꯑꯗꯨꯃꯥꯏꯅ ꯆꯠꯇ꯭ꯔꯦꯕ ꯑꯦꯛꯖꯥꯝ ꯂꯩꯕꯅꯤꯅ ꯇꯤꯐꯤꯟꯒꯁꯨ ꯄꯨꯗ꯭ꯔꯦꯕ ꯑꯌꯨꯛꯇ ꯆꯥꯔꯒ ꯆꯠꯄꯗꯣ ꯑꯗꯨꯈꯛ ꯑꯗꯨꯅ ꯑꯗꯨꯝ ꯌꯥꯔꯦꯕ ꯉꯟꯅ ꯍꯜꯂꯛꯄꯅꯤꯅ ꯇꯤꯐꯤꯟꯁꯨ ꯁꯦꯝꯗ꯭ꯔꯦ ꯑꯗꯨꯒꯤ ꯑꯗꯨꯝ ꯍꯟꯗꯛꯇꯤ ꯑꯗꯨꯝ ꯀꯩꯅꯣ ꯇꯧꯔꯦ
ꯐꯖꯅ ꯇꯨꯝꯕ ꯎꯝ ꯐꯪꯕ꯭ꯔꯣ ꯍꯟꯗꯛ
ꯑꯩꯅ ꯇꯨꯝꯅꯤꯡꯗꯕ ꯀꯣꯛ ꯉꯥꯎꯕꯒꯤ ꯇꯨꯝꯕ ꯌꯥꯗꯕ
ꯎ‌ꯝ ꯍꯟꯗꯛꯁꯦ ꯈꯔ ꯈꯔ ꯈꯤꯇꯪ ꯇꯨꯝꯕ ꯅꯨꯡꯉꯥꯏ ꯑꯌꯨꯛ ꯑꯌꯨꯛ ꯃꯇꯝꯗ ꯑꯗꯣ ꯅꯨꯡꯗꯥꯡꯗꯗꯤ ꯇꯨꯝꯕ ꯅꯨꯡꯉꯥꯏꯇꯕ ꯀꯩꯅꯣ ꯑꯗꯨꯝ ꯃꯤꯀꯞ ꯊꯣꯛꯂꯛ
ꯑꯁ ꯑꯩꯗꯤ ꯉꯁꯤ ꯃꯪꯗ ꯖꯥꯠ ꯖꯥꯠ ꯎꯔꯦ ꯑꯩ ꯅꯍꯥꯟ ꯀꯩꯅꯣ ꯇꯧ ꯍꯥꯏꯕꯗꯣ ꯑꯗꯨ ꯃꯃꯥꯗꯣ ꯀꯩꯅꯣ ꯑꯩ ꯃꯪꯗ ꯎꯕ ꯃꯃꯥꯗꯣ ꯀ꯭ꯔꯣꯁꯦꯠ ꯇꯧꯔꯒ ꯂꯩꯔꯝꯃꯦ ꯀ꯭ꯔꯣꯁꯦꯠ ꯇꯧꯅꯕ ꯀꯩꯅꯣ ꯀꯨꯆꯤꯗꯣ ꯑꯗꯨ ꯑꯩꯒꯤ ꯑꯣꯏꯕ ꯑꯗꯨ ꯃꯃꯥꯗꯨꯅ ꯑꯁ ꯑꯁꯤꯗꯤ ꯑꯩ ꯌꯥꯝ ꯄꯥꯝꯃꯦ ꯁꯤꯗꯤ ꯀꯣꯠꯄ ꯌꯥꯝ ꯅꯨꯡꯉꯥꯏ ꯑꯩ ꯂꯧꯈ꯭ꯔꯒꯦ ꯍꯥꯏꯕ ꯑꯩꯅ ꯍꯣꯏ ꯂꯧꯈ꯭ꯔꯣ ꯂꯧꯈ꯭ꯔꯣ ꯍꯥꯏꯔꯒ ꯄꯤꯔꯒ ꯂꯩꯔꯝꯃꯦ ꯑꯩꯅ
ꯑ
ꯃꯪꯁꯨꯨ ꯖꯥꯠ ꯖꯥꯠꯅꯦ
ꯑꯗꯨꯅꯦ ꯑꯁ ꯑꯩ ꯌꯨꯝ ꯃꯪꯗ ꯑꯩꯁꯨ ꯌꯨꯝ ꯆꯠꯂꯝꯃꯦ ꯌꯨꯝꯆꯠꯄꯗ ꯑꯁ ꯀꯩꯅꯣ ꯑꯗꯨꯗ ꯌꯨꯝꯔꯣꯝꯗ ꯀꯩꯅꯣ ꯂꯩꯗꯅ ꯈꯨꯟ ꯑꯃ ꯈꯔꯝ ꯈꯔꯝꯗꯣ ꯈꯔꯝꯒꯤ ꯂꯝꯕꯤꯗ ꯆꯠꯂꯝꯃꯦꯕ ꯑꯩꯈꯣꯏꯗꯣ ꯆꯠꯂꯒ ꯂꯝ ꯑ ꯀꯩꯅꯣ ꯈꯔꯝꯗ ꯀꯩꯅꯣ ꯈꯥꯃꯦꯟ ꯑꯁꯤꯟꯕ ꯌꯥꯝ ꯂꯩꯕꯅꯦ ꯃꯣꯏꯗꯤ ꯑ ꯑ ꯏꯪꯈꯣꯜꯗꯥ ꯊꯥꯔꯒ ꯌꯥꯝ ꯌꯣꯟꯕꯅꯦ ꯃꯣꯏꯗꯤ ꯍꯣꯡꯁꯨ ꯍꯣꯡꯕꯅꯦ ꯍꯥꯏꯔꯒꯀꯣ ꯑꯗꯣ ꯂꯩꯁꯦ ꯅ ꯇꯧꯕꯅꯦꯕ ꯂꯩꯕꯗꯣ ꯑꯩꯈꯣꯏ ꯑꯩꯈꯣꯏ ꯒꯤ ꯑ ꯈꯨꯟꯒꯤ ꯅꯨꯄꯤ ꯑꯅꯤꯁꯨ ꯑ ꯀꯩꯅꯣ ꯌꯨꯝ ꯄꯥꯜꯂꯒ ꯂꯩꯔꯝꯃꯦ ꯍꯥꯏꯔꯒꯀꯣ ꯃꯣꯏꯒꯤ ꯑꯁ ꯂꯩꯔꯨꯅꯨ ꯂꯩꯔꯨꯅꯨ ꯑꯩꯈꯣꯏꯒꯤ ꯄꯤꯔꯒꯦ ꯍꯥꯏꯔꯒ ꯃꯣꯏꯅ ꯄꯤꯕꯗꯣ ꯈꯥꯃꯦꯟꯁꯤꯃ ꯂꯣꯏꯅ ꯀꯩꯅꯣ ꯑꯁ ꯆꯥꯕ ꯌꯥꯗꯕꯤꯗ ꯂꯩꯔꯝꯃꯦꯕ ꯈꯤꯇꯪ ꯍꯈꯤ ꯈꯤꯇꯪ ꯌꯥꯕꯗꯣ ꯑꯅ ꯑꯁ ꯃꯣꯖ ꯏꯆꯦ ꯌꯥꯝꯅ ꯀꯩꯅꯣ ꯀꯩꯅꯣ ꯇꯤꯟꯖꯤ ꯍꯥꯏꯕꯗꯣ
ꯂꯤꯛꯄꯥ
ꯑꯦ ꯌꯥꯝꯅ ꯂꯤꯛꯑꯦ ꯂꯤꯛꯑꯦꯅ ꯈꯜꯂꯤꯕꯅꯦꯕ ꯑꯩꯗꯣ ꯄꯤꯒꯅꯤ ꯄꯤꯒꯅꯤ ꯍꯥꯏꯔꯒ ꯈꯤꯇꯪ ꯆꯥꯕ ꯌꯥꯕ ꯈꯤꯇꯪ ꯄꯤꯔꯒ ꯂꯩꯑꯦ ꯑꯌꯥꯝꯕꯗꯤ ꯆꯥꯕ ꯌꯥꯗꯕ ꯉꯥꯛꯇ ꯅꯪ ꯈꯜꯂꯤꯗꯦꯕꯚ ꯑꯩꯗꯣ ꯃꯪꯗ ꯐꯥꯎ ꯈꯜꯂꯤꯅꯦ ꯍꯥꯏꯕ ꯑꯗꯣ ꯃꯣꯏ ꯃꯣꯏ ꯈꯨꯟꯗꯨꯗ ꯀꯩꯅꯣ ꯑ ꯍꯩ ꯀꯩꯀꯥꯗꯣ ꯌꯥ ꯂꯩꯔꯝꯕꯅꯤꯗ ꯑꯁ ꯑꯁꯤ ꯑꯣ ꯑꯣ ꯑꯩ ꯑꯃꯨꯛ ꯇꯧꯔꯛꯀꯦꯀꯣ
ꯎꯝ
ꯃꯃꯦ ꯎꯝ